ꯑ
ꯑꯕꯣ
ꯍꯜꯂꯣ ꯇꯥꯔꯦ ꯇꯥꯔ
ꯎꯝ
ꯑꯥ ꯊꯃꯣꯏꯁꯦ ꯀꯥꯏꯔꯤꯦꯍꯦ
ꯀꯩꯗ ꯁ ꯀꯩꯒꯤꯅ ꯀꯩꯔꯤꯒꯤ ꯊꯣꯏ ꯀꯥꯏ ꯂꯣ ꯀꯩꯔꯤꯒꯤ ꯊꯣꯏ ꯀꯥꯏꯅꯣ
ꯌꯥꯗ꯭ꯔꯦ ꯌꯥ꯭ꯔꯦ ꯊꯃꯣꯣꯏ ꯀꯥꯏꯔꯤꯦ
ꯀꯥꯏ ꯊ ꯅꯨꯗ ꯀꯥꯏ ꯊꯅ
ꯌꯥꯗ꯭ꯔꯦ
ꯑꯩ ꯐ ꯃꯥꯥꯡꯒ ꯇꯔꯥꯏꯖꯔꯅꯤ ꯎꯝ ꯑ ꯑꯩꯈꯣꯏ ꯃꯐꯝꯁꯦ ꯁꯗꯤ ꯁꯥꯏ ꯋꯥ ꯖꯥ ꯁꯥꯃꯟꯂ
ꯀꯨꯂꯔ ꯃꯀꯣꯟ ꯅꯅꯦ ꯁꯦ ꯃꯀꯅꯦ ꯑꯥꯎꯕꯣ
ꯑꯣ ꯑꯩ ꯑꯩꯈꯣꯏ ꯁꯤꯗꯗꯤ ꯌꯥꯝ ꯏꯪꯉꯤ ꯏꯪꯕꯗꯤ ꯌꯥꯝ ꯏꯪꯕꯗꯤ ꯅꯠꯇꯦꯗ
ꯑꯁꯤꯗꯗꯤ ꯂꯣꯏꯔꯦ ꯅꯣꯡ ꯆꯨꯔꯗꯤ ꯍꯔꯥꯎꯏꯅꯦ
ꯅꯣꯡꯁꯦ ꯆꯨꯒꯦ ꯆꯨꯒꯦ ꯇꯧꯩ ꯇꯥ ꯇꯧꯋꯦꯕ
ꯎꯝ ꯁꯤꯗꯗꯤ ꯂꯨꯍꯣꯡ ꯆꯨꯕꯒꯨꯝꯕ ꯅꯠꯇ꯭ꯔꯒ ꯅꯣꯡꯃ ꯑꯃꯗꯤ ꯂꯍꯣꯡꯕ ꯑꯃꯗꯤ ꯍꯔꯥꯎ
ꯁꯃꯜ ꯂꯩꯀ ꯐꯗꯥꯏ ꯂꯩꯒ ꯐꯣꯔꯇꯤ ꯐꯣꯔꯇꯤ ꯊ꯭ꯔꯤ ꯐꯣꯔꯇꯤ ꯐꯣꯔ ꯑꯗꯨꯝ ꯌꯎꯤꯌꯨ ꯋꯥꯗ ꯃꯄꯥꯟ ꯊꯣꯛꯀꯗꯁꯤ
ꯁꯗꯨ ꯀ ꯊ ꯑꯗꯨꯗ ꯀ ꯈꯛꯇ
ꯐꯣꯔꯇꯤ ꯐꯣꯔꯇꯤ ꯊ꯭ꯔꯤꯁꯤ ꯑꯗꯨ ꯈꯛꯇ ꯍꯥꯏ ꯑꯗꯒꯤ
ꯑꯩꯈꯣꯏ ꯁꯤꯗꯗꯤ ꯑꯩꯈꯣꯏ ꯁꯤꯗꯗꯤꯅꯦ ꯊꯥꯔꯇꯤ ꯐꯣꯔꯒ ꯁꯥꯔꯗꯤ ꯂꯩ ꯉꯝꯗ꯭ꯔꯦ ꯃꯅꯤꯄꯨꯔꯗꯗꯤ
ꯑ ꯇꯧꯒꯅꯦ ꯑꯗꯨꯅꯦ ꯑꯗꯨ ꯑꯗꯨ ꯈꯜꯂꯣ ꯁꯤꯗ ꯐꯣꯔꯇꯤ ꯊ꯭ꯔꯤꯒꯨꯝꯕ ꯌꯧꯔꯀꯥꯟꯗ
ꯎ ꯐꯇꯤꯁ ꯑ ꯑ
ꯑꯥꯡꯦ ꯀꯞꯇꯦ
ꯁꯦ ꯐꯅꯤꯪꯂ ꯂꯩꯔꯨꯔꯣ ꯂꯩꯔꯨꯔꯣ
ꯅꯣꯏꯅ ꯃꯝꯕ ꯍꯧꯔꯕꯣ
ꯃꯃꯦ
ꯃꯃꯦ
ꯎꯝ
ꯍꯣꯏꯗꯤ ꯅꯨꯡꯁꯥ ꯊꯣꯛꯔꯤ
ꯌꯥꯝ ꯅꯨꯡꯉꯥꯏꯕꯖꯥꯅꯤꯅꯦ ꯑꯗꯨꯗ ꯑꯗꯨꯅꯗꯤ ꯕꯣ ꯉꯥꯏꯕꯗꯤ ꯋꯥꯔꯝꯃꯅꯣ
ꯍꯣꯏ ꯀꯩ ꯍꯥꯏꯦ ꯑꯗꯨꯝ ꯅꯥꯏꯟ ꯊꯥꯔꯇꯤ ꯊꯥꯔꯇꯤ ꯈꯣꯏꯗꯤꯀꯣ ꯅꯥꯏꯟ ꯊꯥꯔꯇꯤ ꯇꯦꯟ ꯊꯥꯔꯇꯤ ꯈꯣꯏꯗꯤ ꯀꯩꯗ꯭ꯔꯥ ꯉꯜꯂꯤꯦꯗ ꯑꯗꯨꯝ ꯆꯥꯛ ꯆꯥꯕꯒꯨꯝꯕ ꯆꯥꯛ ꯆꯥꯕ ꯍꯦꯛ ꯂꯣꯏꯕ ꯑꯣꯏꯄꯣ ꯑꯗꯨꯝ ꯌꯦꯡꯉꯦ ꯌꯥꯔꯦ
ꯕꯣꯜ ꯉꯥꯏꯕꯗꯣ
ꯑꯥ ꯕꯣ ꯉꯥꯏꯕ ꯋꯥꯕ꯭ꯔꯥꯅꯣꯏ
ꯑ ꯋꯥꯅꯕꯅꯦ ꯑꯩꯕꯨꯗꯤ ꯌꯦꯡꯗꯕꯅꯤ ꯈꯪꯗꯦ
ꯑ ꯍꯣꯏ ꯑꯗꯨ ꯑꯗꯨꯗꯗꯤ ꯍꯣꯏ ꯆꯥꯛ ꯆꯥꯕ ꯑꯩꯈꯣꯏꯗꯣ ꯉꯟꯕꯅꯦꯀꯣ ꯑꯗꯨꯒꯒ ꯀꯩꯅꯣ ꯅꯟ ꯊꯔꯤ ꯐꯤꯇꯤ ꯇꯦꯟ ꯊꯥꯔꯇꯤꯈꯣꯏꯗꯤ ꯈꯔ ꯉꯥꯏꯕ ꯅꯨꯡꯉꯥꯏꯔꯝꯃꯅꯤ ꯑꯗꯨ ꯇꯨꯋꯦꯜꯐ ꯊꯥꯔꯇꯤꯒꯨꯝꯕ ꯋꯥꯟ ꯊꯥꯔꯇꯤꯒꯤ ꯃꯦꯠꯁ ꯈꯣꯏꯗꯨꯗꯤ ꯉꯥꯏꯕ ꯋꯥꯔꯝꯒꯅꯦꯕ
ꯑꯣ ꯄꯨꯡ ꯃꯔꯤꯗꯒ ꯂꯩꯗꯗꯤ ꯑꯅꯤꯗꯒ ꯂꯩꯗꯗꯤ
ꯍ ꯍ ꯍꯣꯏ ꯑꯗꯨꯒ ꯑꯩꯈꯣꯏꯒꯤꯅ ꯑꯃꯨꯛ ꯋꯥꯕꯅ ꯐꯥꯏꯚ ꯊꯥꯔꯇꯤ ꯂꯩꯔꯛꯄꯗꯣ ꯑꯗꯨꯗꯗꯤ ꯑꯗꯨꯝ ꯇꯨꯝꯗꯕꯤ ꯂꯩꯔꯕꯅꯤꯅ ꯍꯣꯏ ꯍꯣꯏ ꯑꯗꯨꯗꯗꯤ ꯀꯩ ꯍꯥꯏꯁ ꯇꯨꯝꯅꯤꯡꯉꯛꯑꯕꯅꯤꯅꯀꯣ ꯐꯥꯏꯚ ꯊꯥꯔꯇꯤ ꯑꯩꯈꯣꯏꯗꯗꯤ ꯑꯗꯨꯝ ꯇꯨ ꯊꯥꯔꯇꯤꯒꯤ ꯃꯦꯠꯁꯈꯣꯏ ꯌꯦꯡꯉꯒ ꯐꯥꯏꯚ ꯊꯥꯔꯇꯤꯗ ꯑꯃꯨꯛ ꯂꯩꯔꯗꯤ ꯇꯨꯝꯅꯤꯡꯈ꯭ꯔꯦꯕ ꯑꯗꯨꯗꯤ ꯑꯗꯨꯒꯤ
ꯑ ꯇꯨ ꯊꯥꯔꯇꯤꯒꯨꯝꯕ
ꯁꯨ ꯉꯝꯕꯗꯤ ꯉꯝꯃꯦ ꯑꯗꯨꯐꯥꯎꯇꯗꯤ ꯂꯩꯕꯗꯤ ꯑꯇꯩ ꯌꯥꯝ ꯁꯥꯥꯡ ꯂꯩꯕ ꯉꯝꯗ ꯑꯩꯗꯤ ꯕꯣꯜꯗꯤ ꯌꯦꯡꯗꯤ ꯌꯦꯡꯗꯦꯀꯣ
ꯎꯝ
ꯅꯣꯔꯃꯦꯜꯗ ꯅꯣꯔꯃꯦꯜ ꯐꯣꯟ ꯄꯥꯏꯕꯗ ꯑꯗꯨꯝ ꯄꯨꯡ ꯑꯃꯗꯤ ꯑꯗꯨꯝ ꯇꯥꯏꯑꯕ
ꯑꯥ ꯑꯥ ꯑꯥ ꯅ ꯊꯗ
ꯍ
ꯑꯩꯁꯨ ꯁꯤꯗ ꯂꯩꯔꯨꯕꯗꯤ ꯈꯪꯗ꯭ꯔꯦꯗ ꯐꯖꯅ ꯇꯨꯝꯕ ꯐꯪꯗꯖꯥꯅꯤ ꯍꯣꯂꯤꯗꯦ ꯃꯇꯝꯗꯒ ꯐꯅ ꯇꯨꯝꯃꯦ ꯑꯗꯨꯝ ꯑꯇꯣꯞꯄ ꯇꯝꯕꯗꯤ
ꯍꯣꯏꯅꯦ ꯍꯣꯠꯅꯕ ꯀꯥꯟꯗ ꯃꯤ ꯑꯣꯏꯗꯣꯏꯅꯤꯅꯦꯀꯣ
ꯌꯥ ꯍꯥꯏꯁ ꯑꯩꯈꯣꯏꯁꯦꯀꯣ ꯀꯦꯁ ꯑꯗꯨ ꯑꯗꯨ ꯉꯟꯅ ꯇꯨꯝꯒꯦ ꯍꯥꯏꯔꯁꯨ ꯌꯥꯗꯤ ꯌꯥꯕꯅꯦꯕ ꯑꯗꯨꯗꯣ ꯑꯩꯈꯣꯏꯅ ꯇꯨꯝꯅꯤꯡꯗꯕꯗꯣ ꯑꯗꯨꯒ ꯑꯃꯨꯛ ꯇꯨꯝꯅꯤꯡꯗ꯭ꯔꯒꯅ ꯑꯃꯨꯛ ꯍꯌꯦꯡꯗꯤ ꯑꯃꯨꯛ ꯅꯣꯡꯉꯥꯜꯂꯛꯄꯗꯗꯤ ꯑꯃꯨꯛ ꯍꯧꯒꯠꯄ ꯉꯝꯗꯕꯗꯣ
ꯇꯨꯝꯝꯕ ꯇꯨꯝꯒꯗ
ꯑ ꯑ ꯑ ꯀ꯭ꯂꯥꯁ ꯆꯠꯄꯕꯨ ꯑꯣꯏꯗꯕ ꯑꯠ ꯑꯦꯠ ꯑꯩꯈꯣꯏꯗ ꯐꯥꯎ ꯍꯧꯒꯠꯄꯗꯤ ꯁꯤ ꯌꯥꯕꯖꯥꯠꯅꯤ ꯑꯗꯣ ꯑꯩꯈꯣꯏꯅ ꯉꯝꯗ꯭ꯔꯕ ꯆꯦꯡ ꯑꯗꯨꯝ ꯊ ꯇ
ꯑꯩꯁꯨ ꯊꯦꯡꯉꯤꯗ ꯍꯧꯒꯠꯄꯗ
ꯎꯝ
ꯅꯥꯟ ꯊꯥꯔꯇꯤꯒꯦ ꯇꯥꯏ ꯇꯦꯟ ꯇꯥꯏꯌꯦ
ꯍ ꯌꯦꯕ ꯑꯗꯨꯒ ꯑꯗꯨꯒ ꯑꯩꯈꯣꯏꯗ ꯑꯥ ꯑꯗꯨ ꯑꯩꯈꯣꯏꯗ ꯅꯨꯡꯉꯥꯏꯕꯅ ꯅꯨꯡꯉꯥꯏꯕ ꯑꯃꯅ ꯇꯨꯝꯒꯦꯔ ꯀꯖꯔ ꯇꯨꯝꯃꯣꯏꯗ꯭ꯔꯥ ꯀꯅꯥꯅꯁꯨ ꯍꯥꯏꯕꯤꯗꯕꯗꯣ ꯊꯦꯡꯅ ꯍꯧꯣꯠꯀꯦꯁꯨ ꯑꯗꯨꯝ ꯍꯧꯒꯠꯄꯗꯣ
ꯑ ꯍꯥꯏꯗꯤ ꯀ꯭ꯂꯥꯁ ꯏꯂꯚꯦꯟ ꯇꯨꯋꯦꯜꯐꯇꯗꯤ ꯌꯥꯗꯦꯗꯅ ꯑꯗꯨꯃꯥꯏꯅ ꯂꯩꯕꯗꯣ
ꯑ ꯑꯗꯣ ꯍꯧꯖꯤꯛꯇꯤ ꯀꯅꯥꯝꯁꯨ ꯍꯥꯏꯕꯤꯗ꯭ꯔꯕꯅꯤꯅ ꯑꯩꯈꯣꯏ ꯏꯁꯥ ꯏꯁꯥꯅ ꯑꯦꯇꯦꯟꯗꯦꯟꯁꯇꯨ ꯁꯨꯔ ꯗꯤ ꯅꯝꯐꯨꯗ ꯑꯣꯜꯂ ꯆꯠꯄꯗꯣ ꯑꯗꯨ ꯨꯝꯕ ꯉꯥꯛꯇ ꯉꯥꯏꯔꯦ ꯑꯗꯨ ꯅꯠꯇ꯭ꯔꯒ ꯑꯗꯨ ꯅꯠꯇ꯭ꯔꯗꯤ ꯇꯤꯟꯗ ꯁꯣꯏ ꯐꯨꯜꯗꯒ ꯂꯩꯔꯗꯤ ꯑ ꯃꯤ ꯈꯔꯗꯤ ꯇꯝꯃꯦ ꯍꯥꯏꯕ ꯋꯥꯅꯤꯗ ꯁꯤꯗꯕꯣ ꯁꯤꯃꯤꯁꯇ ꯑꯃꯗ ꯀ꯭ꯂꯥꯁ ꯑꯅꯤꯔꯛ ꯑꯍꯨꯝꯔ ꯈꯛꯇ ꯂꯥꯛꯑꯒ ꯑꯦꯛꯖꯥꯝ ꯊꯥꯕ ꯂꯥꯛꯄ ꯃꯤꯁꯨ ꯌꯥꯎꯏ ꯑꯗꯨ ꯅ ꯅ ꯄꯩꯁꯥꯥꯁꯦ ꯊ ꯍꯥꯟꯅꯗꯤꯀꯣ ꯄꯩꯁꯥ ꯊꯔ ꯊꯤꯕ ꯌꯥꯔꯝꯕꯅꯦꯕ ꯑꯗꯣ ꯍꯧꯖꯤꯛꯇꯤ ꯄꯩꯁꯥ ꯊꯤꯕ ꯌꯥꯗ꯭ꯔꯦ ꯄ꯭ꯔꯤꯟꯁꯤꯄꯥꯜꯗꯣ ꯑꯩꯈꯣꯏ ꯅꯧꯕ ꯂꯥꯛꯄ ꯄꯩꯁꯥ ꯊꯕꯨ ꯌꯥꯗ ꯌꯥꯗꯣ ꯀꯩꯅꯣ ꯑꯦꯇꯦꯟꯗ꯭ꯔꯦꯟꯁ ꯍꯗꯗꯤ ꯑꯦꯇꯦꯟꯗꯦꯟ ꯁꯨꯗꯗꯤ ꯗꯤꯇꯦꯟ ꯆꯥꯍꯟꯕꯗꯣ ꯑꯦꯛꯖꯥꯝ ꯊꯥꯍꯟꯗꯕꯗꯣ ꯁꯤꯃꯤꯁꯇꯔ ꯅꯠꯇꯦ ꯖꯨꯅꯤꯌꯔꯈꯩꯒ ꯑꯃꯨꯛ ꯊꯥꯍꯟꯅꯤꯡꯉꯥꯏ ꯇꯧꯕꯤꯕꯗ
ꯒ ꯌꯥꯝ ꯇꯜꯂꯤꯁꯦ
ꯄꯩꯁꯥꯁꯨ ꯇꯤꯡꯕꯗꯨ ꯑꯩꯈꯣꯏꯅ ꯑꯃꯨꯛ ꯗꯕꯜ ꯇꯤꯡꯗꯣꯏꯅꯦꯕ ꯍꯥꯟꯅꯁꯨ ꯊꯤꯔꯒ ꯗꯤꯇꯦꯟ ꯆꯥꯈ꯭ꯔꯗꯤ ꯑꯃꯨꯛ ꯃꯊꯪꯗꯁꯨ ꯑꯃꯨꯛ ꯊꯤꯒꯅꯤ
ꯌꯥꯝ ꯇꯜꯂꯤꯅꯦ ꯑꯗꯨꯗꯤ ꯂꯥꯏꯔꯤꯛ ꯈꯔ ꯄꯥꯗꯗꯤ ꯌꯥꯗ꯭ꯔꯦ ꯑꯩꯈꯣꯏꯁꯨ ꯃꯅꯤꯄꯨꯔꯗ
ꯑꯥ ꯑꯗꯨꯀꯣ ꯂꯧꯅꯤꯡꯕ ꯑꯃꯅ ꯑ ꯍꯣꯏ ꯑꯗꯨꯥꯏ ꯇꯔꯦ ꯑꯗꯨꯒ ꯅꯍꯥꯟꯗꯣ ꯀꯩꯅꯣ ꯏꯃꯥꯟꯅꯕ ꯍꯣꯏ ꯏꯃꯥꯟꯅꯕꯤ ꯍꯣꯏ ꯃꯣꯏ ꯑꯦꯛꯖꯥꯝ ꯊꯥꯕ ꯆꯠꯄꯗꯨꯁꯨ ꯌꯥꯝ ꯏꯁꯇ꯭ꯔꯤꯛ ꯑꯣꯏ ꯍꯥꯏ ꯇ
ꯀꯣꯂꯦꯖꯀꯤ ꯏꯁꯩꯁꯨ ꯊꯥꯔꯤꯅꯤꯅꯦ ꯕꯦꯛ
ꯑꯥ
ꯑꯦꯛꯖꯝ ꯑꯣ ꯁꯨꯃꯥꯏꯅ ꯂꯨꯗꯦ
ꯍꯣꯏ ꯑꯩ ꯑꯩꯁꯨ ꯑꯩꯈꯣꯏꯁꯨ ꯈꯜꯂ ꯅꯣꯏꯅꯦ ꯑꯗꯨ ꯇꯦꯟꯒ ꯇꯨꯋꯦꯜꯐꯇꯒꯤ ꯑꯦ ꯍꯣꯏꯣꯏ ꯍꯣꯏ ꯍꯣꯏ ꯑꯗꯨꯒ ꯍꯥꯏꯇꯥꯔꯦ ꯂꯥꯏꯔꯤꯛ ꯄꯥꯕꯗꯨꯁꯨ ꯍꯦꯟꯕꯗꯣ ꯁꯤꯗꯅ
ꯖꯤ ꯂꯔꯛꯄꯨꯗꯤ ꯄꯥꯗꯦꯕꯀꯣ ꯑꯗꯨ ꯑꯣꯏꯇꯥꯔꯁꯨ ꯏꯁꯇ꯭ꯔꯤꯛ ꯌꯥꯝ ꯑꯣꯏꯕ ꯆꯦꯛꯀ ꯌꯥꯝ ꯊꯤꯅ ꯑꯅꯤꯔ ꯑꯍꯨꯝꯂꯛꯀ ꯇꯧꯗꯅ ꯌꯥꯝꯅ ꯀꯩꯅꯣ ꯑꯣꯏꯍꯜꯂꯦꯕ ꯀꯣꯂꯦꯖꯀꯤ ꯂꯥꯏꯔꯤꯛꯇꯕꯨ ꯑꯩꯈꯣꯏ ꯀꯩ ꯄꯥꯗꯣꯔꯤꯒꯦꯕ
ꯑꯩꯈꯣꯏꯗꯅ ꯍꯥꯏꯕ ꯑꯩꯅ ꯍꯥꯏꯕꯗꯤ ꯍꯥꯟꯅꯗꯤ ꯀ꯭ꯂꯥꯁ ꯑꯦꯂꯚꯦꯟ ꯑꯗꯨ ꯃꯇꯝꯗ ꯀꯩ ꯍꯥꯏꯇꯥꯔꯦ ꯄꯥꯔꯁꯨ ꯌꯥꯏ ꯍꯥꯏꯅ ꯑꯗꯨꯝ ꯄꯥꯁ ꯇꯧꯔꯗꯤ ꯌꯥꯏꯅ ꯈꯜꯂꯝꯕꯅꯦꯕ ꯑꯗꯣ ꯍꯧꯖꯤꯛꯅ ꯑꯃꯨꯛ ꯀꯩ ꯍꯥꯏꯁꯔꯦ ꯏꯁꯇ꯭ꯔꯤꯛꯁꯨ ꯍꯦꯟꯅ ꯑꯣꯏꯕ ꯑꯗꯨꯒꯤ ꯄꯥꯗ꯭ꯔꯗꯤ ꯌꯥꯗꯕꯗꯣ ꯑꯗꯨ ꯕꯦꯦꯛ ꯆꯥꯔꯒ ꯆꯍꯤ ꯃꯥꯡꯕꯗꯣ ꯑꯗꯨꯒꯤ ꯀꯤꯅꯕꯗꯣ ꯑꯗꯨꯒꯤ ꯁꯤꯗ ꯍꯦꯟꯅ ꯄ ꯑꯩꯈꯣꯏꯗꯤ ꯑꯗꯨꯝ ꯌꯥꯔꯦ ꯀꯩ ꯍꯥꯏꯇ꯭ꯔꯦ ꯃꯤ ꯍꯩꯕꯈꯣꯏꯕꯨꯗꯤꯀꯣ ꯂꯣꯠꯄ ꯍꯩꯕ ꯑꯩꯣꯏꯕꯨꯗꯤ ꯑꯗꯨꯝ ꯇꯧꯍꯂꯗ ꯑꯗꯨ ꯀꯩ ꯍꯥꯏꯁꯦ ꯍꯩꯇꯕ ꯑꯗꯨꯒꯨꯝꯕꯗꯣ ꯏꯃꯥꯟꯅꯕ ꯈꯔꯁꯨ ꯂꯩꯕ ꯍꯩꯇꯕ ꯍꯣꯏꯗꯣ ꯑꯗꯨ ꯈꯔꯗꯤ ꯌꯥꯝ ꯍꯩꯕꯁꯨ ꯂꯩꯕ ꯑꯗꯨꯝ ꯇꯧꯕꯅꯦ ꯃꯣꯏ ꯑꯗꯣ ꯐꯥꯗꯅ ꯑꯃꯨꯛ ꯑꯦꯛꯁꯀ꯭ꯌꯨ ꯄꯤꯕ ꯂꯩ ꯁꯨ ꯂꯩꯕ
ꯍꯣꯏ
ꯑꯗꯨ ꯑꯣꯖꯥ ꯐꯥꯔꯒꯅ ꯑꯃꯨꯛ ꯑꯦꯛꯁꯀ꯭ꯌꯨꯁ ꯇꯧꯕꯤꯕ ꯑꯥ ꯐꯠ ꯐꯖ ꯇꯥꯟꯊꯣꯛꯑꯦꯕ
ꯑꯩꯈꯣꯏꯒꯤ ꯍꯟꯇꯛ ꯀꯣꯂꯦꯖꯁꯨꯨ ꯇꯥꯟꯊꯣꯛꯑꯦꯕ ꯇꯥꯊ ꯑꯦꯏꯦꯖꯦ ꯀ ꯆꯥꯀꯣꯏ
ꯑꯩꯈꯣꯏꯗꯤ ꯎꯄꯥꯏ ꯂꯩꯇꯦ ꯑꯗꯨꯕꯨ ꯑꯩꯈꯣꯏꯁꯨ ꯀꯣꯛꯆꯥꯛꯄ ꯑ ꯀꯌꯥ ꯀꯣꯛꯆꯥꯛꯄ ꯍꯥꯏ ꯁꯥꯏ ꯀꯌꯥ ꯍꯥꯏ ꯁꯥꯏ ꯎꯝꯝꯝ ꯅꯣꯏ ꯑꯗꯨꯒꯨꯝꯕ ꯂꯩ ꯀꯩ ꯍꯥꯏꯇꯥꯔꯦ ꯌꯥꯝ ꯄ ꯅꯀꯣ ꯌꯥꯝ ꯍ ꯄꯊꯔꯛꯄꯗꯣ ꯑꯗꯨꯒꯨꯝꯕꯁꯦ
ꯑꯗꯨ ꯍꯥꯏꯦ
ꯑꯥ ꯑꯗꯨꯒ ꯃꯤ ꯈꯔꯒꯅ ꯀꯩ ꯍꯥꯏꯁꯤꯔ ꯏꯁꯇꯨꯗꯦꯟ ꯈꯔꯒꯤ ꯀꯩ ꯍꯥꯏꯇꯥꯔꯦ ꯀꯣꯏꯁꯟ ꯈꯣꯏ ꯄꯤꯕꯤꯕꯒꯨꯝꯕ ꯑꯣꯖꯥꯈꯣꯏꯁꯨ ꯂꯩꯒ ꯃꯅꯦꯕ
ꯑ
ꯑ ꯅꯤꯗ ꯑꯗꯨ ꯑꯌꯥꯝꯕ ꯀꯗ꯭ꯔꯥ ꯀꯣꯔꯁ ꯀꯣꯔꯁꯀꯤ ꯃꯇꯨꯡ ꯏꯟꯅꯁꯨ ꯂꯩꯗ
ꯃꯥꯅꯦꯦ ꯗꯦ
ꯑꯗꯣ ꯑꯩꯈꯣꯏꯗꯤ ꯀꯩ ꯍꯥꯏꯁꯔꯦ ꯅꯣꯛꯏꯅꯦ ꯑꯩꯈꯣꯏꯁꯨ ꯑꯗꯨꯝ ꯀ꯭ꯂꯥꯁ ꯄ ꯉꯗꯛꯇꯒꯤ ꯍꯦ ꯑꯗꯨꯗꯤꯁꯨ ꯄꯥꯔꯔꯦꯅ
ꯑꯩꯈꯣꯏꯁꯨ ꯁꯨꯡꯄꯥ ꯄꯥꯔꯛꯇꯕꯅꯤꯅ ꯀꯣ ꯄꯥ ꯈꯪꯗꯦ ꯄꯥꯁꯨ ꯄꯥꯅꯤꯡꯗꯦ ꯑꯗꯨꯒ ꯆꯦꯟꯖꯇꯣ ꯁꯨꯡꯂꯥꯛ ꯂꯥꯛꯍꯟꯅꯤꯡꯗꯕꯗꯣ ꯑꯩꯈꯣꯏ ꯍꯥꯟꯅꯗꯒꯤꯩ ꯂꯩꯕꯗꯣ
ꯑꯣ
ꯔꯦꯛꯁꯦ ꯄꯥꯕꯁꯦ ꯌꯥꯝ ꯇꯨꯝꯅꯤꯡꯉꯦ ꯚꯥꯏ
ꯑꯝ
ꯁꯨꯡꯨꯝ ꯇꯨꯝ ꯇꯨꯝꯅꯤꯡꯉꯝꯗꯕꯁꯦ ꯂꯦꯛꯁꯦ ꯃꯃꯥꯡꯗꯥꯛ ꯐꯥꯛꯇꯣꯛꯑꯒ ꯊꯃ ꯀꯥꯟꯗ ꯀ ꯋꯥꯋꯥ ꯆꯂ ꯑ ꯍꯣ ꯑꯗꯨꯗ ꯇꯨꯝꯕꯩ ꯈꯨꯅꯨꯡꯉꯥꯏꯔꯗꯤ
ꯐꯅꯤ ꯌꯦꯒꯁꯨ ꯐꯣꯅꯦ ꯌꯦꯪ ꯉꯗꯦ ꯑ ꯑꯗꯨ ꯂꯩꯔꯤ ꯄꯥꯔꯒꯅꯦ ꯍꯦ ꯍꯪꯒꯣꯄꯒ
ꯍ
ꯀꯩꯗꯧꯗꯣꯏꯅꯣ ꯈꯪꯗ꯭ꯔꯦ ꯃꯤꯔꯦꯝ ꯑꯣꯏꯔꯦ ꯑꯗꯨꯅ
ꯑ
ꯐꯦꯛꯀ ꯅꯠꯇꯕꯀꯣ ꯄꯤꯌꯣꯔ ꯃꯤꯔꯦꯜ
ꯇꯧꯔꯤꯁꯤ
ꯑꯗꯨ ꯁꯤ ꯉꯔꯥꯡ ꯀꯩ ꯁꯤꯗ ꯑꯣꯏ ꯑꯩꯈꯣꯏ ꯔꯨꯝ ꯃꯔꯛꯇ ꯅꯥꯀꯟ ꯔꯨꯝꯒꯤ ꯅꯥ ꯃꯈꯥꯗꯀꯣ ꯎꯝ ꯄꯨꯡ ꯇꯨꯋꯜꯐ ꯇꯥꯔꯤꯗ ꯄꯨꯡ ꯇꯨꯋꯜꯐ ꯋꯥꯟ ꯋꯥꯟ ꯇꯨꯔ ꯇꯥꯔꯦ ꯇꯥꯔꯕꯅꯦ ꯄꯨꯡ ꯄꯥꯄ ꯌꯦꯛꯁꯦꯈ꯭ꯔꯕꯅꯦ ꯃꯣꯏꯗ ꯃꯌꯥꯝꯈꯣꯏꯗꯣ ꯊꯕꯛ ꯁꯨ ꯂꯩꯕꯅꯤꯅ ꯃꯣꯏꯗꯣ ꯂꯥꯏ ꯊꯥ ꯑꯩꯈꯣꯏ ꯀꯥꯗ ꯂꯣꯏ ꯆꯪꯉꯒ ꯇꯨꯝꯕ ꯅꯨꯡꯉꯥꯏꯅ ꯇꯧꯔꯤꯅꯤꯅ
ꯀꯩꯒꯤꯅꯣ ꯍꯥꯏꯁꯦ
ꯃꯣꯏꯗꯣ ꯍꯣꯁꯇꯦꯜꯒꯤ ꯒꯦꯠ ꯒꯦꯠ ꯅꯠꯇꯦ